ꯍꯜꯂꯣ ꯑꯣ ꯇꯥꯔꯦ ꯇꯥꯔꯦ
ꯎꯝ
ꯍꯧꯖꯤꯛꯀꯥꯟꯁꯤꯕꯨ ꯀꯩꯀꯩ ꯃꯊꯦꯜꯅ ꯀꯩꯕ
ꯍꯧꯖꯤꯀꯥꯟ ꯅꯪ ꯀꯩꯝ ꯆꯠꯊꯣꯛꯇ꯭ꯔꯕꯣ
ꯍꯧꯖꯤꯛꯁꯤꯔꯣ ꯍꯣꯝ ꯇꯨꯏꯇꯔ ꯈꯔ ꯈꯔ ꯆꯠꯄ ꯁꯤ ꯃꯉꯥꯏꯔꯦꯗ ꯀꯩꯁꯨ ꯆꯠꯊꯣꯛꯇ꯭ꯔꯦꯗ ꯍꯥꯏꯗꯤ ꯀꯣꯂꯦꯖꯁꯨ ꯑꯃꯨꯛ ꯗꯦꯠ ꯀꯩꯅꯣꯗꯩ ꯑꯦꯛꯖꯥꯝꯅꯦꯕ ꯑꯦꯝ ꯌꯨꯒꯤ ꯑꯗꯨꯒꯤ ꯑꯗꯨ ꯆꯠꯇ꯭ꯔꯦ ꯉꯔꯥꯡ ꯅꯍꯥꯟꯗꯁꯨ ꯏꯃꯥꯟꯅꯕꯒꯤ ꯃꯌꯥꯝꯕ ꯂꯨꯍꯣꯡꯕꯩ ꯈꯔꯕꯨꯗꯤ ꯆꯠꯂꯨꯏꯗ ꯑꯗꯨ ꯅꯠꯇ꯭ꯔꯦ ꯑꯩꯖꯨ ꯋꯥꯕꯅꯤ ꯆꯠꯊꯣꯛꯇ꯭ꯔꯦꯕ ꯆꯠꯅꯤꯡꯉꯥꯏꯒ ꯂꯩꯇꯕꯒ ꯑꯗꯨꯁꯨ ꯏꯃꯥꯟꯅꯕꯗꯨꯁꯨ ꯃꯤꯒ ꯂꯩꯇꯕꯒ ꯃꯤꯒ ꯂꯩꯖꯗꯕꯒ ꯑꯁ ꯂꯣꯏꯔꯦ ꯄꯨꯔꯥ ꯃꯌꯥꯝꯕꯒꯤ ꯂꯨꯍꯣꯡꯕꯗꯣ ꯑꯩꯈꯣꯏꯒꯤ ꯂꯨꯍꯣꯡꯕꯁꯤ ꯃꯉꯥꯏꯒ꯭ꯔꯦ
ꯐꯩꯌꯦ ꯑꯗꯨꯕꯨꯗꯤ ꯄꯥ ꯄꯥꯡꯅꯒꯗꯕꯅꯦ ꯍꯌꯦꯡ ꯅꯣꯏꯗ ꯅꯣꯏꯒꯤ ꯊꯣꯛꯄ ꯀꯥꯟꯗꯁꯨ ꯑꯗꯨꯝ
ꯑꯧ ꯑꯗꯨꯗꯣ ꯍꯥꯏꯗꯤ ꯃꯥꯅꯦ ꯃꯣꯏꯗꯣ ꯑꯆꯥꯄꯣꯠ ꯍꯥꯟꯅꯕ ꯅꯨꯄꯤꯒꯗꯣ ꯂꯩꯇꯗꯅ ꯑꯩꯈꯣꯏꯅ ꯑꯣꯏꯅ ꯍꯥꯜꯂꯤꯅꯦ ꯍꯥꯏꯕ ꯂꯩꯗꯤ ꯂꯩꯕꯀꯣ ꯑꯉꯥꯡ ꯈꯔ ꯅꯨꯄꯤ ꯈꯔ ꯇꯥꯔꯁꯨ ꯑꯉꯥꯡ ꯑꯣꯏꯕ ꯍꯥꯏꯇꯥꯔꯦꯅꯦ ꯀ꯭ꯂꯥꯁ ꯇꯦꯟꯒꯨꯝꯕ ꯑꯗꯩ ꯃꯣꯏꯅꯤꯅ ꯀꯩꯁꯨ ꯒ꯭ꯌꯥꯟ ꯇꯥꯔꯔꯣꯏ ꯃꯣꯏꯗꯤꯅ ꯑꯩꯈꯣꯏꯅ ꯑꯣꯏꯅ ꯇꯧꯔꯁꯤ
ꯃꯤ ꯌꯥꯝ ꯂꯩꯇꯕꯖꯤꯖꯨ ꯌꯥꯝ ꯋꯥꯏꯅꯤ
ꯑꯧ ꯑꯗꯨꯅꯤ ꯃꯣꯏ ꯑꯗꯨꯒꯤ ꯈꯔ ꯆꯦꯜꯂꯨꯔꯦ ꯑꯗꯣ ꯂꯣꯏꯒ꯭ꯔꯦ ꯑꯗꯣ ꯍꯧꯖꯤꯛ ꯑꯗꯨꯝ ꯑꯗꯩꯗꯤ ꯀꯩꯝꯁꯨ ꯊꯣꯛꯇ꯭ꯔꯦ
ꯀꯩ ꯍꯥꯏꯒꯦ ꯇꯧꯔꯝꯕꯅꯣ ꯍꯧꯖꯤꯛ ꯍꯥꯏꯒꯦ ꯇꯧꯕꯗꯣ ꯍꯥꯏꯔꯣ
ꯀꯩꯅꯣꯅꯦ ꯑꯩꯅ ꯍꯥꯏꯒꯦ ꯇꯧꯔꯝꯕꯗꯨꯕꯨ ꯀꯥꯎꯒ꯭ꯔꯦꯗ ꯉꯥꯛꯇꯪ ꯂꯩꯔꯥ ꯅꯤꯡꯖꯪꯉꯛꯑꯗꯤ ꯑꯃꯨꯛ ꯍꯥꯏꯔꯛꯑꯒꯦ ꯅꯤꯡꯖꯤꯡ ꯅꯤꯡ ꯅꯤꯡꯖꯨ ꯅꯤꯡꯖꯤꯡꯉꯦ ꯍꯥꯏꯔꯣ ꯍꯥꯏꯔꯣ ꯏꯆꯦ ꯑꯣ ꯏꯕꯥꯅꯤꯖꯦ ꯑꯗꯨꯝ ꯋꯥꯖꯦ ꯑꯃꯒ ꯑꯃꯒ ꯈꯔ ꯑꯩꯅ ꯑꯗꯨꯝ ꯊꯠꯆꯟ ꯇꯧ ꯂꯩ ꯇꯧꯏꯖꯦ ꯍꯧꯖꯤꯛ ꯎꯝ ꯍꯧꯖꯤꯛꯀꯥꯟꯖꯤꯕꯨ ꯉꯁꯥꯏ ꯀꯩꯀꯩ ꯏꯟꯖꯥꯡꯅꯒ ꯈꯔ ꯍꯦꯟꯅ ꯆꯝꯊꯣꯡꯅꯕꯨꯗꯤ ꯍꯥꯎꯋꯦꯕꯀꯣ ꯑꯗꯣ ꯃꯤꯠꯀꯨꯝꯕꯗꯗꯤ ꯀꯌꯥ ꯏꯆꯥ ꯆꯥꯗ꯭ꯔꯕꯣ ꯁꯥꯥꯒ ꯁꯥꯒꯠꯂꯛꯄꯒ
ꯑꯁ ꯑꯩꯈꯣꯏ ꯄꯥꯛ ꯆꯥꯗ꯭ꯔꯦ ꯃꯤꯠꯀꯨꯝꯕꯖꯤꯗꯤ ꯍꯥꯏꯗꯤ ꯁꯨꯝ ꯑꯩꯈꯣꯏ ꯌꯥꯝ ꯆꯥꯅꯤꯡ ꯇꯥꯅꯤꯡ ꯉꯁꯤ ꯆꯥꯖꯤ ꯈꯣꯠꯁꯤꯒ ꯍꯥꯏꯔ ꯀꯥꯟꯗꯣ ꯑꯗꯨꯃꯥꯏ ꯆꯥꯕꯩ ꯋꯥꯅꯤ ꯄꯥꯡ ꯆꯥꯗꯦꯗ
ꯑꯣ
ꯍꯥꯏꯗꯤ ꯑꯗꯨꯝ ꯀꯩꯁꯨꯝ ꯌꯥꯝ ꯆꯥꯅꯤꯡꯕ ꯈꯣꯠꯅꯤꯡꯕꯖꯨ ꯐꯥꯎꯗꯦꯕ
ꯑꯣ ꯍꯣꯏꯗ ꯑꯗꯨꯕꯨꯗꯤ ꯃꯤꯀꯤꯗꯨꯝ ꯂꯣꯏ ꯆꯥꯕ꯭ꯔꯣ ꯆꯥꯗꯕ ꯌꯥꯎꯕ꯭ꯔꯣ ꯍꯥꯏꯗꯤ ꯃꯤꯠ ꯃꯈꯜ ꯁꯨꯅ ꯑꯣꯁ ꯑꯗꯨꯝ ꯐꯩꯗ ꯂꯣꯏ ꯆꯥꯕꯁꯤꯅ ꯑꯗꯨꯝ ꯍꯥꯏꯖꯕꯩ ꯋꯥꯅꯤ ꯀꯩꯅꯣꯝꯃ ꯆꯥꯀꯥꯟꯗ ꯑꯗꯨꯝ ꯄꯨꯟ ꯆꯥꯃꯤꯟꯅ ꯌꯥꯕꯅꯤꯅ ꯄꯨꯟꯅ ꯑꯗꯨꯝ ꯊꯣꯡꯉꯤ ꯅꯨꯡꯉꯥꯏꯅ
ꯎꯝ ꯆꯥꯏꯌꯦꯕꯗꯣ ꯑꯗꯨ ꯌꯥꯝ ꯌꯥꯝ ꯄꯥꯝꯅ ꯆꯥꯕ ꯑꯗꯒꯤ ꯁꯨꯝ ꯈꯔ ꯀꯩꯅꯣ ꯇꯧꯕ ꯂꯩꯗꯅ ꯑꯗꯨꯝꯕ ꯂꯩꯕ ꯋꯥꯅꯤꯕ ꯆꯥꯕꯗꯤ ꯂꯣꯏ ꯆꯥꯏꯕ
ꯑꯣ ꯑꯣꯀꯦ ꯑꯣꯀꯦ
ꯑꯗꯨ ꯆꯥ ꯂꯣꯏ ꯆꯥꯕꯗꯨꯅꯕꯨ ꯊꯣꯡ ꯍꯩꯅꯤꯅꯦ
ꯃꯥꯅꯤ ꯃꯥꯅꯤ ꯆꯥꯔꯝꯗ꯭ꯔꯒꯗꯤ ꯀꯩꯁꯨ ꯍꯩꯔꯒꯁꯨ ꯍꯥꯎꯔꯝꯃꯣꯏꯕ ꯆꯨꯝꯃꯦꯁ ꯌꯥꯝ ꯐꯖꯕ ꯃꯥꯅꯤ
ꯆꯥꯔꯝꯗ꯭ꯔꯗꯤ ꯏꯟꯖꯥꯡ ꯁꯤ ꯊꯥꯛꯆꯜꯂꯗꯤ ꯀꯃꯥꯏꯅ ꯏꯁꯥꯅ ꯇꯦꯁꯇꯣ ꯍꯥꯏꯗꯤ ꯁꯤ ꯃꯛꯁꯦ ꯍꯥꯎꯋꯦꯅ ꯐꯪꯕꯗꯣ ꯇꯦꯁ ꯐꯪꯕ ꯑꯗꯨ ꯑꯗꯨ ꯈꯪꯉꯔꯣꯏꯗꯅ
ꯃꯥꯥꯅꯦ ꯑꯗꯒꯤ ꯆꯥ ꯀꯥꯟꯗ ꯑꯦ ꯁꯤ ꯋꯥꯠꯂꯤ ꯈꯣꯠꯂꯤꯗꯣ ꯌꯦꯡꯉꯒ ꯃꯊꯪ ꯊꯣꯡꯕꯗ ꯑꯃꯨꯛ ꯑꯗꯨꯅ ꯏꯆꯦꯅ ꯌꯥꯝ ꯐꯖꯕ ꯄꯣꯏꯟ ꯑꯃ ꯍꯥꯏꯒ꯭ꯔꯦ
ꯑꯗꯨꯒ ꯁꯨꯝ ꯍꯟꯗꯛꯀꯤꯗꯤ ꯁꯤꯖꯤꯃꯥ ꯊꯥꯛꯑꯝꯃꯗꯤ ꯈꯔ ꯍꯦꯟꯅ ꯍꯥꯎꯒꯗꯝꯅꯤ ꯀꯥꯏꯅ ꯋꯥꯈꯟꯗ ꯈꯟꯕꯗꯣ
ꯂꯥꯎꯋꯣ
ꯑꯃꯥꯏꯅ ꯈꯜꯂꯗꯤ ꯆꯥ ꯃꯊꯪꯗꯤ ꯊꯣꯡꯕꯗꯗꯤ ꯁꯨꯃꯥꯏ ꯍꯥꯞꯄꯒꯦ ꯑꯗꯨꯒ ꯍꯥꯎꯕꯔ ꯌꯦꯡꯒꯦ ꯇꯥꯏꯔ ꯈꯡꯗꯥꯥꯏ ꯈꯜꯂꯤꯅꯦꯕ
ꯑꯥꯎ
ꯁꯥ ꯊꯣꯡꯕ ꯍꯥꯏꯗꯤ ꯁꯨꯝ ꯑꯌꯥꯝꯕꯅ ꯑꯦ ꯉꯁꯤꯗꯤ ꯁꯥ ꯌꯦꯟ ꯊꯣꯡꯖꯦꯕꯨ ꯍꯥꯏꯔꯁꯨ ꯑꯗꯒꯤ ꯑꯣꯛ ꯆꯥꯖꯦꯕꯨ ꯍꯥꯏꯔꯖꯨ ꯅꯨꯄꯥꯅꯒ ꯑꯌꯥꯝꯕ ꯊꯣꯡꯅꯩꯗꯅ
ꯑꯧ ꯑꯗꯨꯕꯨꯗꯤꯗꯤ
ꯑꯗꯨ ꯑꯈꯣꯏ ꯑꯗꯨꯏ ꯑꯈꯣꯏꯗꯤ ꯊꯣꯡꯗꯦꯕ ꯑꯩꯅ ꯑꯗꯨꯝ ꯊꯣꯡꯉꯦꯕ
ꯑꯗꯨꯕꯨꯗꯤ ꯁꯤꯅ ꯏꯍꯥꯎ ꯍꯥꯎꯇꯣꯏꯅꯤꯅꯦ
ꯍꯥꯎꯕꯩꯥ ꯅꯠꯇ꯭ꯔꯥ ꯑꯩꯅ ꯁꯨꯝ ꯇꯧꯒꯤꯕꯩ ꯂꯥꯏꯊꯣꯛꯏꯔ ꯈꯪꯗ꯭ꯔꯦꯅꯦ ꯑꯁ
ꯏꯆꯦ ꯑꯣꯏꯒꯤꯖꯦ ꯑꯥ ꯀꯌꯥ ꯅꯨꯄꯥ ꯀꯌꯥ ꯅꯨꯄꯤ ꯀꯌꯥꯅꯣ
ꯅꯨꯄꯤ ꯑꯍꯨꯝ ꯑꯗꯨꯒ ꯅꯨꯄꯥꯗꯤ ꯑꯃꯈꯛꯇꯪꯅꯤꯗ
ꯑꯣ ꯐꯔꯦꯗ ꯑꯃ ꯇꯪ ꯌꯥꯎꯋꯤꯗꯣ ꯅꯣꯏ ꯃꯌꯥꯝꯅ ꯂꯨꯅ ꯇꯧꯕꯤꯔꯝꯅꯦ ꯃꯊꯟ ꯌꯥꯎꯔꯝꯅꯤꯅ
ꯑꯁ ꯌꯥꯝꯅ ꯊꯤꯅ ꯂꯨꯅ ꯇꯧꯕꯖꯥꯅꯤꯗ ꯑꯗꯨꯒꯤ ꯋꯥꯗꯤ
ꯑꯁ ꯑꯗꯨꯅꯤꯅꯦ ꯀꯠꯂꯛꯆꯩꯖꯦ ꯑꯗꯨꯒꯨꯝꯕꯗꯨꯅꯤꯅꯦ ꯑꯈꯣꯏꯒꯤꯗꯤ ꯑꯈꯣꯏꯗꯤ ꯑꯃꯨꯛ ꯅꯨꯄꯤꯖꯦ ꯈꯔ ꯇꯥꯡꯉꯦꯕ ꯍꯟꯗꯛ ꯑꯈꯣꯏ ꯀꯥ ꯈꯛꯇꯅꯦ ꯃꯆꯥ ꯅꯨꯄꯤ ꯑꯅꯤ ꯄꯣꯛꯏꯖꯦ ꯑꯇꯩꯗꯤ ꯑꯈꯣꯏ ꯕꯥ ꯍꯣꯏ ꯃꯆꯤꯟ ꯃꯅꯥꯎꯁꯨ ꯅꯨꯄꯤ ꯌꯥꯎꯗꯦ ꯑꯗꯒꯤ ꯌꯨꯝꯊꯪꯅꯕꯁꯨ ꯅꯨꯄꯤ ꯑꯃꯇꯪ ꯌꯥꯎꯋꯤ ꯑꯇꯩꯗꯤ ꯅꯨꯄꯥ ꯉꯥꯛꯇ ꯑꯗꯒꯤ ꯈꯣꯏ ꯅꯥꯎ ꯏꯕꯥꯅꯤꯖꯨ ꯑꯃꯨꯛ ꯅꯨꯄꯤ ꯌꯥꯎꯗ꯭ꯔꯦ ꯑꯈꯣꯏꯁꯖꯨ ꯑꯃꯨꯛ ꯏꯅꯥꯎꯄꯥ ꯑꯅꯤꯗ ꯑꯥ
ꯑꯈꯣꯏꯖꯨ ꯑꯈꯣꯏ ꯑꯈꯣꯏꯆꯦꯅ ꯑꯈꯣꯏꯄꯨ ꯅꯨꯄꯤꯒꯤ ꯌꯥꯎꯔꯤꯖꯦ ꯑꯇꯩꯗꯤ ꯑꯈꯣꯏ ꯕꯥꯒꯤ ꯃꯆꯤꯟ ꯃꯅꯥꯎ ꯑꯇꯩꯗꯤ ꯅꯨꯄꯤ ꯌꯥꯎꯗꯦꯕ
ꯑꯥ
ꯑꯗꯨꯅ ꯑꯈꯣꯏ ꯏꯅꯥꯎꯄꯥꯒꯩ ꯑꯣꯏꯔꯖꯨ ꯑꯃ ꯑꯣꯏꯖꯨ ꯁꯨꯝ ꯃꯣꯏꯖꯦ ꯀꯣ ꯊꯥꯕꯜ ꯆꯣꯡꯕ ꯆꯠꯄ ꯈꯣꯠꯄ ꯑꯣꯏꯖꯨꯅꯦ
ꯎꯝ
ꯆꯦ ꯅꯣꯏꯒꯤ ꯃꯥꯏ ꯀꯦꯅꯕꯗꯣ ꯈꯤꯠꯇ ꯇꯩꯒꯦꯅ ꯇꯧꯔꯒ ꯑꯈꯣꯏꯅ ꯑꯣꯏꯅ ꯀꯦꯔ ꯀꯦꯍꯜꯂ ꯀꯦꯟꯦꯜꯂ ꯆꯠꯇꯣꯏꯅꯦꯕ ꯈꯪꯕ꯭ꯔꯥ
ꯁꯤ ꯂꯣꯟ ꯅꯖꯦ ꯁꯤ ꯂꯤꯠꯂꯗꯤ ꯌꯥꯔꯕꯣ ꯀꯥꯏꯅꯒ ꯇꯧꯔꯒ ꯑꯈꯣꯏꯅꯈꯣꯏꯅ ꯃꯆꯨ ꯒꯖꯦ ꯈꯟꯕꯤꯗꯣꯏꯅꯦꯕ
ꯋꯥꯅꯦ ꯅꯨꯉꯥꯏꯖꯔꯝꯅꯤ
ꯍꯥꯏꯗꯤ ꯁꯨꯝ ꯃꯤ ꯃꯤ ꯃꯌꯥꯝ ꯆꯪꯉꯛꯄ ꯃꯔꯛꯇ ꯆꯪꯉꯛꯄꯒꯤꯖꯤꯗꯤ ꯅꯨꯄꯥ ꯑꯣꯏꯇꯥꯖꯨ ꯈꯤꯇꯪ ꯈꯤꯇꯪ ꯃꯃꯥꯏꯒꯖꯦ ꯈꯤꯇꯪ ꯂꯥꯏꯠ ꯑꯣꯏꯇꯣꯛ ꯑꯣꯏꯅꯤꯡꯕ ꯅꯥꯟꯊꯣꯛꯅꯤꯡꯕ ꯐꯥꯎꯋꯤꯗꯅꯀꯣ ꯑꯗꯨꯗꯨꯅꯒ ꯆꯦ ꯅꯣꯏ ꯐꯥꯎꯟꯗꯦꯁꯟꯗꯣ ꯈꯤꯇꯪ ꯊꯥꯔꯛꯑꯣ ꯀꯥꯏ ꯍꯥꯏꯔꯛꯀꯅꯦꯕ
ꯑꯃꯥꯏꯅ ꯇꯧꯔꯒ ꯑꯗꯣ ꯑꯈꯣꯏ ꯏꯅꯥꯎꯄꯥ ꯉꯥꯛꯇꯅ ꯌꯥꯝꯕ ꯑꯣꯏꯌꯦꯕ ꯑꯈꯣꯏ ꯗꯗꯥꯗꯤ ꯄꯛ ꯂꯩꯇꯦꯕ
ꯑꯣ
ꯅꯨꯄꯥ ꯑꯩꯈꯣꯏꯒꯤ ꯈꯣꯏꯕꯥꯒꯤ ꯃꯆꯤꯟ ꯃꯅꯥꯎꯒꯤ ꯃꯆꯥꯈꯩꯗꯨꯁꯨ ꯑꯗꯨꯝ ꯑꯩꯈꯣꯏ ꯏꯅꯥꯎꯄꯥ ꯉꯥꯛꯇꯅꯦꯕ ꯑꯗꯨꯝ ꯃꯈꯥ ꯉꯥꯛꯇꯅꯦꯕ ꯑꯗꯨꯅ ꯃꯣꯏ ꯆꯥꯅꯤꯡꯉꯦꯅ ꯍꯥꯏꯔꯁꯨ ꯑꯗꯨꯝ ꯑꯩꯈꯣꯏꯅ ꯑꯗꯨꯝ ꯁꯦꯝꯕꯤꯔꯛꯅꯤ ꯑꯗꯨ ꯆꯥꯅꯤꯡꯉꯦꯅ ꯂꯩꯗꯤ ꯂꯩꯔꯛꯀꯅꯦꯕ ꯆꯥꯅꯤꯡꯕꯗꯣ ꯑꯗꯨꯒ ꯁꯦꯝꯕꯗꯤ ꯑꯩꯈꯣꯏ ꯑꯗꯨꯝ ꯁꯦꯝꯕꯤꯅꯦꯕ
ꯑꯗꯨꯅꯤꯅꯦ ꯄꯥꯝꯖꯔꯤꯁꯦ ꯑꯩꯈꯣꯏꯒꯤ ꯗꯥꯎꯁꯤꯅ ꯃꯊꯪ ꯃꯄꯣꯛꯇ ꯗꯥꯎ ꯌꯥꯕ꯭ꯔꯥ ꯌꯦꯡꯉꯒꯦ
ꯑꯁ ꯑꯗꯨꯗꯤ ꯍꯌꯦꯡ ꯅꯣꯢꯅ ꯅꯨꯄꯤ ꯅꯨꯄꯤ ꯊꯤꯔ ꯀꯥꯟ ꯐꯪꯗꯧ ꯐꯪꯗꯧ ꯃꯥꯜꯂꯦ ꯅꯣꯏ
ꯃꯥꯅꯦ ꯑꯗꯨ ꯀꯥꯟ ꯐꯪꯗꯧꯕ ꯉꯥꯢꯔꯦ
ꯁꯤꯡꯖꯨꯒꯨꯝꯕ ꯀꯩꯗꯧꯕ
ꯁꯤꯡꯖꯨꯒꯨꯝꯕ ꯇꯧꯕꯁꯦ ꯅꯨꯄꯤꯅ ꯇꯧꯔꯗꯤ ꯍꯦꯛꯇ ꯍꯥꯎꯋꯦꯕ ꯅꯨꯄꯥ ꯑꯩꯈꯣꯏꯅ ꯇꯧꯕꯗꯤ ꯍꯥꯎ ꯁꯨꯡꯌꯥ ꯌꯥꯗꯦꯕ ꯀꯩ ꯈꯦꯠꯅꯕꯅꯣ ꯈꯪꯗꯦꯕ ꯃꯆꯥꯜ ꯃꯆꯜꯗꯣ ꯋꯥꯠꯄꯒꯤ ꯑꯣꯏꯗꯣꯏꯔꯥ ꯇꯣꯠꯄ ꯅꯝꯗꯕꯒꯤ ꯑꯣꯏꯗꯣꯏꯔꯥ
ꯁꯤꯡꯖꯨꯗꯣ ꯍꯥꯎꯕ ꯍꯥꯏꯁꯦ ꯈꯝꯕ꯭ꯔꯥ ꯀꯩꯅꯣ ꯎꯝ ꯃꯆꯜꯁꯦ ꯋꯥꯠꯇ꯭ꯔꯒꯁꯨ ꯑꯩꯈꯣꯏ ꯁꯣꯏꯕꯒꯤ ꯈꯨꯠꯁꯣꯏꯗ ꯂꯩꯗꯅ
ꯑꯧ
ꯑꯁꯤꯁꯦ ꯁꯨꯃꯥꯏꯅ ꯁꯣꯏꯕꯗꯁꯨ ꯈꯔ ꯀꯩ ꯍꯥꯏꯅꯤ ꯄꯧ ꯌꯥꯝꯌꯥꯝ ꯈꯔ ꯄꯧꯔꯞꯅꯕ ꯁꯣꯏꯨꯔꯒꯗꯤ ꯃꯥꯒꯤ ꯊꯨꯝ ꯃꯣꯔꯣꯛꯁꯦ ꯆꯪꯗꯕꯒꯤ ꯇꯥꯏꯞꯇ ꯇꯧꯕ ꯂꯩꯕꯅꯦꯕ
ꯑꯣ
ꯌꯥꯝ ꯑꯩꯈꯣꯏ ꯁꯤꯡꯖꯨꯗꯣ ꯑꯩꯈꯣꯏ ꯃꯣꯟꯊꯔꯒ ꯆꯥꯕꯗ ꯍꯥꯎꯕ ꯂꯩꯅ ꯑꯗꯨꯃꯥꯏꯅ ꯇꯧꯅꯕ ꯁꯣꯢꯕꯗꯨꯁꯨ ꯈꯔ ꯂꯩꯌꯦꯕ ꯃꯆꯟ ꯂꯣꯏ ꯁꯨꯔꯦꯅ ꯈꯜꯂ ꯈꯜꯇꯥꯔꯁꯨ
ꯑꯣ
ꯑꯁ ꯑꯩꯈꯣꯏ ꯢꯅꯧꯄ ꯈꯣꯢꯗꯣ ꯑꯗꯨ ꯑꯗꯨꯒꯨꯝꯕꯗꯤ ꯀꯩꯝ ꯍꯧꯖꯤꯛꯇꯤ ꯑꯩꯈꯣꯏꯅ ꯁꯨꯝ ꯅꯣꯡ ꯐꯥꯗꯣꯛꯀ ꯆꯥꯛꯇꯣ ꯅꯪ ꯑꯝꯇ ꯊꯣꯡꯕꯤꯒꯦꯔꯥꯒ ꯍꯥꯏꯔ ꯍꯪꯉꯗꯤ ꯑꯗꯨ ꯏꯁ ꯑꯩ ꯆꯔꯥ ꯍꯦꯜꯂꯒꯦ ꯑꯃꯨꯛ ꯍꯥꯏꯔꯛꯑꯅꯤꯉꯣ ꯃꯥ ꯆꯥꯛ ꯊꯣꯡꯉꯣ ꯍꯥꯏꯔꯗꯤ ꯁꯨꯝ ꯑꯩꯈꯣꯏꯅ ꯁꯨꯝ ꯂꯣꯏ ꯇꯧꯕꯅꯤꯅꯅꯦ
ꯍꯣꯏ ꯇꯟꯈꯤꯕꯗꯣ
ꯍꯣꯏ ꯍꯩꯗꯤ ꯍꯩꯅꯦꯕ ꯃꯣꯏꯁꯨ
ꯀꯟꯇ꯭ꯔꯥꯁꯅꯤꯅꯦ ꯑꯧ ꯃꯥꯅꯤꯅꯦ ꯃꯆꯦ ꯃꯆꯦ ꯀꯩ ꯄꯩꯉꯩ ꯂꯩꯔꯝꯅꯤꯅ ꯂꯥꯏꯊꯣꯛꯏꯅꯤ ꯑꯥ
ꯊꯣꯡꯗ ꯌꯥꯗꯦ ꯀꯥꯏꯅꯗ ꯍꯥꯏꯔꯛꯑꯀꯥꯟꯗꯗꯤ ꯀꯩꯅꯣ ꯍꯋꯥꯏꯒ ꯊꯣꯡꯖꯜꯂ ꯊꯥꯅꯝꯅꯤ ꯃꯥꯗꯤ
ꯑꯣ ꯎꯝ ꯃꯥꯅ ꯀꯌꯥ ꯁꯨꯕ ꯑꯣꯏꯗꯣꯏꯅꯣ
ꯃꯥꯅ ꯑꯍꯨꯝꯁꯨꯨꯕ ꯑꯣꯏꯗꯨꯢꯕ
ꯑꯣ ꯑꯣ ꯑꯗꯨꯗꯤ ꯏꯇꯣꯝꯇꯣꯝꯕꯤꯁꯦ ꯅꯨꯄꯤꯅ
ꯑ ꯅꯨꯄꯤꯅ ꯇꯣꯜꯂꯤꯅꯦꯕ
ꯑꯣ
ꯇꯨꯝ ꯏꯇꯣꯟ ꯇꯣꯝꯗꯤꯗꯨꯁꯨ ꯑꯗꯨꯝ ꯁꯨꯝ ꯀꯩꯅꯣ ꯇꯧꯗꯦꯗ ꯁꯨꯝ ꯊꯕꯛ ꯑꯇꯩ ꯑꯇꯩ ꯁꯨꯝ ꯑꯩꯈꯣꯏ ꯂꯣꯏꯅ ꯂꯩꯕꯅꯤꯅ ꯑꯗꯨꯝ ꯊꯕꯛꯇꯤ ꯃꯥꯁꯨ ꯍꯩꯔꯁꯨ ꯁꯨꯝ ꯌꯥꯎꯗꯦꯕ
ꯑꯣ ꯃꯥꯁꯨ ꯄ꯭ꯔꯤꯟꯁꯦꯁ ꯇꯥꯔꯦꯅꯦ ꯑꯗꯨꯗꯤ
ꯄ꯭ꯔꯤꯟꯁꯦꯅꯦ ꯍꯌꯦꯡ ꯑꯩꯈꯣꯏ ꯂꯣꯏꯆꯠꯈ꯭ꯔꯥ ꯀꯥꯟꯗꯅ ꯆꯤꯟꯗ꯭ꯔꯦꯂꯥ ꯑꯣꯏꯍꯧꯗꯣꯏꯕ
ꯄ꯭ꯔꯤꯟꯁꯦꯁꯇꯤ ꯑꯣꯏꯔꯒ
ꯃꯥꯅꯤꯅꯦ ꯋꯥꯗꯣꯏꯅꯤꯅꯦ ꯏꯆꯦ ꯑꯣꯏꯅ ꯇꯧꯕꯤꯔꯝꯕꯗꯣꯅ ꯍꯥꯏꯗꯣꯏꯅꯤ
ꯏꯆꯤꯜ ꯏꯅꯥꯎꯁꯦꯀꯣ ꯁꯨꯝ ꯃꯔꯤꯅꯦ ꯌꯥꯝꯃꯦꯅ ꯈꯟꯗ꯭ꯔꯥ
ꯑꯥ
ꯑꯗꯨ ꯁꯨꯝ ꯃꯊꯪ ꯃꯊꯪ ꯌꯨꯝ ꯄꯥꯟꯅꯕ ꯀꯥꯟꯗꯗꯤ ꯁꯨꯝ ꯁꯨꯝ ꯂꯥꯞꯅꯒ꯭ꯔꯥ ꯀꯥꯟꯗꯗꯤ ꯑꯩꯈꯣꯏ ꯏꯆꯤꯟ ꯏꯅꯥꯎ ꯂꯩꯇꯕꯩ ꯇꯥꯏꯞꯇ ꯈꯜꯂꯛꯇꯣꯏꯅꯦꯕ
ꯍꯣꯏ ꯅꯨꯄꯥꯗꯣ ꯃꯊꯪ ꯃꯊꯪ ꯉꯥꯏꯍꯧꯗꯣꯏꯅꯦꯕ ꯏꯆꯦ ꯑꯗꯨ ꯆꯥꯅꯤꯡꯉꯦ ꯑꯗꯨ ꯊꯣꯡꯕꯤꯌꯣꯅ ꯇꯧꯔꯝꯕꯖꯦ ꯃꯊꯪ ꯉꯥꯏꯍꯧꯗꯣꯏꯅꯦꯕ ꯈꯜꯂꯨꯔꯗꯤ ꯅꯨꯡꯁꯤꯕꯖꯥꯅꯤꯗ
ꯌꯥꯝꯅ ꯑꯩꯈꯣꯏ ꯀꯩ ꯍꯥꯏꯅꯤ ꯏꯊꯟꯇꯒ ꯄꯣꯛꯄꯒꯤ ꯇꯥꯏꯞꯇꯒ ꯈꯜꯂꯛꯇꯣꯏꯅꯦꯕ ꯈꯪꯕ꯭ꯔꯥ
ꯑꯥꯎ ꯃꯥꯅꯤ ꯑꯗꯩ ꯇꯞ ꯇꯞꯅ ꯑꯗꯨꯝ ꯍꯥꯏꯗꯤ ꯖꯦꯅꯦꯔꯦꯁꯟ ꯖꯦꯅꯦꯔꯦꯁꯟ ꯑꯗꯨꯝ ꯃꯆꯥ ꯃꯁꯨ ꯌꯧꯔꯛꯄꯒꯤ ꯇꯣꯏꯅ ꯑꯗꯨꯝ ꯇꯝ ꯇꯝ ꯇꯞ ꯇꯞꯅ ꯑꯗꯨꯝ
ꯂꯥꯞꯈꯤꯗꯣꯏꯅꯤ ꯇꯧꯔꯤꯁꯦ
ꯑꯗꯩꯗꯤ ꯈꯪꯗꯦꯗ ꯑꯗꯨꯝ ꯇꯝ ꯇꯝꯅ ꯃꯇꯝꯅ ꯑꯗꯨꯝ ꯄꯨꯔꯛꯇꯣꯏꯅꯦ ꯅꯨꯡꯁꯤꯅꯩꯌꯦ ꯑꯗꯨꯝ ꯂꯩꯃꯤꯟꯅꯔ ꯑꯗꯨꯝ ꯌꯥꯕꯗꯤ ꯅꯠꯇꯦ ꯑꯗꯨꯝ ꯃꯊꯟꯇ ꯑꯗꯨꯝ ꯂꯥꯞꯅꯔꯛ ꯇꯣꯔꯕꯅꯦꯕ
ꯃꯥꯅꯤ ꯃꯤꯑꯣꯏꯕꯁꯦ ꯁꯨꯝ ꯈꯟꯖꯤꯜꯂꯨꯔꯗꯤ ꯅꯨꯡꯁꯤꯕꯖꯥꯠꯅꯤꯗ ꯌꯥꯝ ꯁꯦꯠ ꯑꯣꯏꯕ ꯋꯥꯔꯤꯅꯤꯗ
ꯌꯥꯝ ꯁꯦꯠ ꯑꯣꯏꯌꯦ ꯑꯁꯦꯡꯕ ꯈꯟꯖꯜꯂꯨꯔꯗꯤ
ꯍꯣꯏ
ꯍꯥꯗꯤ ꯑꯩꯈꯣꯏꯁꯨ ꯑꯗꯨꯝ ꯀꯩ ꯍꯥꯏꯅꯤ ꯌꯨꯝꯗꯗꯤ ꯑꯗꯨꯝꯗꯤ ꯂꯩꯔꯣꯏꯗꯅ
ꯃꯥꯅꯤ
ꯑꯣ ꯈꯪꯗꯦ ꯃꯤ ꯁꯨꯝ ꯌꯨꯝꯄꯥꯜꯔꯔꯣꯏꯒꯦ ꯀꯥꯏꯅ ꯈꯟꯈꯤꯕ ꯑꯣꯏꯇꯥꯔꯗꯤ ꯈꯪꯗ꯭ꯔꯦ ꯀꯣ ꯑꯗꯨ ꯅꯠꯇꯕꯤꯗꯗꯤ ꯁꯨꯝ ꯂꯣꯏꯅꯃꯛ ꯃꯌꯨꯝ ꯃꯀꯩ ꯄꯥꯟꯅꯕ ꯈꯣꯠꯅꯕ ꯂꯣꯏ ꯇꯧꯔꯛꯇꯣꯏꯅꯤꯅ ꯁꯨꯝ ꯁꯨꯝ ꯂꯥꯞꯊꯣꯛꯅꯔꯛꯇꯣꯏꯅꯦꯕ
ꯃꯥꯅꯤ
ꯑꯗꯨꯅꯅꯦ ꯏꯃꯥꯟꯅꯕꯤ ꯏꯃꯥꯟꯅꯕ ꯇꯤꯟꯅꯕ ꯑꯣꯇꯥꯔꯖꯨ ꯏꯃꯥꯟꯅꯕꯤ ꯏꯃꯥꯟꯅꯕꯗꯤ ꯂꯥꯏꯊꯣꯛꯈ꯭ꯔꯥꯅꯤ ꯏꯆꯦ ꯏꯅꯥꯥꯎ ꯑꯃꯨꯛ ꯂꯥꯞꯊꯣꯛ ꯁꯨꯝ ꯊꯦꯡ ꯊꯧꯗꯣꯛ ꯋꯥꯊꯣꯛꯇꯪꯗꯪ ꯊꯦꯡꯅꯔꯛꯄꯁꯨ ꯌꯥꯎꯔꯛ ꯇꯩꯔꯤꯕꯅꯤ
ꯃꯥꯅꯤ ꯇꯧꯗꯣꯏꯅꯤꯅꯦ ꯑꯩꯈꯣꯏ ꯃꯃꯥ ꯍꯣꯏꯁꯨ ꯍꯧꯖꯤꯛ ꯇꯧꯔꯤꯁꯤꯅꯤꯅꯦ ꯇꯝ ꯇꯝꯅ
ꯑꯗꯩꯗꯤ ꯑꯃꯨꯛ ꯈꯔ ꯍꯦꯛ ꯑꯍꯦꯟ ꯌꯥꯝ ꯎꯅꯗ꯭ꯔꯧ ꯁꯨꯛꯎꯟ ꯎꯅꯗ꯭ꯔꯥꯒꯅ ꯍꯦꯛ ꯁꯨꯝ ꯌꯥꯝ ꯀꯩꯅꯣ ꯇꯧꯕ ꯋꯥꯕꯨꯗꯤ ꯅꯠꯇꯦꯀꯣ ꯑꯗꯨꯏꯇꯥꯔꯖꯨ ꯂꯩꯇ꯭ꯔꯦꯌꯦ ꯀꯥꯏ ꯍꯥꯏꯔꯒ ꯏꯈꯪ ꯈꯪꯍꯧꯗꯅꯒ ꯑꯁ ꯑꯣ ꯎꯅꯒꯦ ꯀꯥꯏꯅ ꯈꯜꯂꯒꯁꯨ ꯁꯨꯛꯎꯟ ꯎꯅꯍꯧꯗꯕꯒꯤ ꯅꯤꯉꯝꯗꯕꯒꯁꯨ ꯂꯥꯛꯇꯣꯏꯅꯦꯕ
ꯑꯁ ꯃꯥꯟꯅꯤꯅꯦ ꯃꯤꯑꯣꯏꯕꯁꯦ ꯏꯁꯇꯦꯖꯁ ꯃꯈꯜ ꯃꯈꯜꯅꯤꯅꯦ ꯑꯝꯇꯖꯨ ꯀꯥꯟꯕꯁꯨ ꯑꯝꯇꯖꯨ ꯌꯥꯄꯣꯟꯇꯦꯕ
ꯑꯩ ꯑꯗꯨ ꯀꯥꯟꯅꯤꯉꯦ ꯀꯥꯏ ꯍꯨꯟꯗꯣꯛꯑꯝꯒ ꯆꯠ ꯌꯥꯄꯣꯟꯇꯦ
ꯃꯥꯅꯦ ꯑꯗꯨꯃꯗꯤ ꯑꯩ ꯌꯥꯎꯖꯔꯔꯣꯏꯒꯦ ꯀꯥꯏꯅ ꯑꯗꯨ ꯌꯥꯕ ꯑꯣꯏꯗꯤ ꯀꯣꯝꯗꯧꯕ ꯌꯥꯗꯝꯅꯤꯅ ꯑꯩ ꯈꯪꯗꯦꯗ ꯅꯍꯥꯟꯋꯥꯏ ꯑꯩꯁꯨ ꯃꯔꯝ ꯌꯥꯝ ꯈꯜꯂꯝꯃꯦ ꯑꯗꯨꯃꯥꯏꯅꯒ ꯑꯗꯣ ꯁꯨꯝ ꯊꯃꯣꯏꯁꯦ ꯁꯨꯝ ꯄꯤꯛꯁꯤꯜꯂꯛꯑꯦ ꯁꯨꯝ ꯄꯤꯛꯁꯤꯜꯂꯛ
ꯁꯨꯝ ꯋꯥꯔꯤ ꯁꯥꯟꯅꯕꯒꯤ ꯁꯨꯝ ꯁꯥꯟꯅꯕꯋꯥꯅꯦꯀꯣ ꯑꯩꯗꯤ ꯁꯨꯡꯈꯟꯕꯨ ꯈꯟꯗꯦ ꯈꯟꯗꯦꯗꯤ ꯁꯨꯝ ꯈꯟꯖꯤꯜꯂꯨꯔꯗꯤ ꯅꯨꯡꯉꯥꯏꯇꯕ ꯉꯥꯛ
ꯃꯥꯅꯦ ꯇꯧꯔꯝꯃꯦ ꯑꯩ ꯍꯧꯖꯤꯛꯄꯨꯖꯤꯛ ꯀꯌꯥꯈꯟ ꯊꯋꯥꯏ ꯑꯩꯅ ꯁꯨꯋꯥꯏꯅꯒ ꯌꯥꯝ ꯇꯧꯔꯝꯃꯤꯁꯦ ꯀ꯭ꯂꯥꯁ ꯇꯨꯌꯦꯜꯐ ꯏꯂꯕꯦꯟ ꯇꯨꯋꯦꯐ ꯁ꯭ꯋꯥꯏꯗꯒꯀꯣ ꯑꯁ ꯑꯍꯜ ꯂꯃꯟ ꯃꯌꯥꯝꯁꯦ ꯑꯈꯣꯏ ꯄꯨ ꯑꯈꯣꯏ ꯕꯣꯛ ꯀꯁꯦ ꯅꯣꯡꯃ ꯅꯠꯇ꯭ꯔꯥ ꯅꯣꯡꯃꯗꯤ ꯀꯥꯏꯅꯒ ꯁꯨꯝ ꯈꯜꯂꯒ ꯁꯨꯌꯥꯝ ꯈꯜꯂꯝꯃꯦꯗꯤ ꯀꯩ ꯕꯤꯠꯅꯣ ꯈꯪꯗꯦꯕ ꯃꯇꯝꯗꯨꯗ ꯑꯗꯨ ꯍꯨꯖꯤꯛꯄꯨꯗꯤ ꯑꯗꯨꯝ ꯈꯟꯖꯤꯟꯗ꯭ꯔꯦ ꯑꯗꯨꯝ ꯃꯥ ꯃꯥ ꯊꯣꯛꯄ ꯂꯥꯛꯁ
ꯍꯨꯖꯤꯛꯇꯤ ꯀꯩꯁꯨꯝ ꯈꯟꯗ꯭ꯔꯦꯗ ꯑꯩꯗꯤ ꯃꯤꯅꯒ ꯁꯨꯝ ꯋꯥ ꯑꯃꯒ ꯍꯥꯏ ꯋꯥ ꯑꯝꯒꯥ ꯍꯥꯏꯔꯛꯄꯁꯦ ꯌꯥꯝ ꯋꯥꯈꯜ ꯌꯥꯝ ꯈꯟꯖꯟꯒꯜꯂꯦꯕ ꯑꯩꯖꯨ